ꯍꯜꯂꯣ ꯇꯥꯏꯥꯏ ꯇꯥꯏ ꯍꯥꯏ ꯇꯥꯏ ꯀꯃꯥꯏ ꯀꯃꯥꯏꯅ ꯇꯧꯅꯔꯤꯒꯦ
ꯅꯨꯡꯉꯥꯏꯔꯤ ꯅꯨꯡꯉꯥꯏꯔꯤ
ꯆꯥꯛ ꯏꯁꯤꯡ ꯎꯅꯔꯥꯕꯣ
ꯌꯥꯥꯗꯔꯤꯗ
ꯗꯧꯔꯤꯒꯦ ꯍꯥꯏꯖꯤꯕꯣ
ꯌꯍꯥꯎꯔꯥꯕꯣ ꯅꯥꯪꯕꯣ
ꯌꯥꯍꯧꯔꯦ ꯌꯥꯝ ꯊꯤ ꯀꯨꯏꯔꯦ
ꯏꯔꯥꯡꯁꯤꯕꯨ ꯀꯩꯀꯩ ꯄꯥꯎ ꯀꯃꯥꯏꯅ ꯇꯧꯒꯦꯅꯦ
ꯏꯔꯥꯡꯗꯤ ꯅꯦꯝꯃꯦ ꯌꯥꯝ ꯊꯤꯅ ꯀꯥꯝꯗ ꯂꯩꯍꯧꯋꯦ ꯀꯩ ꯃꯊꯦꯜ ꯀꯩ ꯃꯊꯦꯜ ꯊꯣꯡꯗꯣꯏꯅꯣ
ꯍꯥ
ꯀꯩ ꯃꯊꯦꯜ ꯊꯣꯡꯗꯣꯏꯅꯣ
ꯉꯔꯥꯡꯒꯤ ꯏꯟꯖꯥꯡꯅꯦ ꯑꯗꯨꯒ ꯍꯋꯥꯏ ꯈꯔ ꯊꯣꯡꯒꯠꯂꯥꯅꯤ ꯆꯥꯔꯅꯤ
ꯅꯣꯏ ꯄꯨꯂꯞ ꯆꯥꯕꯗꯣ
ꯎꯝ
ꯑꯩ ꯀꯃꯥꯏ ꯀꯃꯥꯏ ꯇꯧꯕ ꯅꯣꯏ ꯏꯗꯤ
ꯑꯩꯈꯣꯏꯔꯣ
ꯎꯝ
ꯀꯩ ꯇꯧꯅꯤꯡꯉꯦ ꯀꯩꯅꯣ
ꯉꯅꯨꯡꯏꯔꯤꯕꯥꯅꯦꯍꯦ
ꯅꯨꯉꯥꯏꯇꯗꯤ ꯀꯩꯅꯣ ꯏꯌꯥꯝꯕꯥ ꯅꯥꯈꯥꯏꯕꯤꯅꯤ ꯍꯧꯖꯤꯛ ꯂꯩꯔꯤꯁꯦ
ꯐꯣꯟ ꯄꯥꯏꯈꯠꯂꯛꯏꯁꯤ ꯌꯥꯍꯧꯔꯝꯅꯤ ꯒꯥ ꯊꯖꯥꯗꯦꯗꯥ
ꯑꯩꯈꯣꯏꯗꯤ ꯁꯣꯛꯄꯒ ꯌꯥꯅꯨꯡꯗ ꯇꯥꯁꯟꯕꯤ ꯀꯥꯡꯕꯨꯅꯤ ꯑꯩꯈꯣꯏꯗꯤ
ꯎꯝ ꯅꯆꯤꯟꯌꯥꯎꯕ ꯁꯦꯡꯉꯨꯕ ꯅꯪꯕꯣ
ꯀꯣꯂꯦꯁ ꯆꯠꯇ꯭ꯔꯦ
ꯀꯣꯂꯦꯖ ꯆꯠꯇꯦ ꯄꯥꯎ ꯍꯥꯏꯔꯛꯇꯦ
ꯖꯨꯒꯥꯂꯤ ꯌꯣꯕꯅꯗꯤ ꯀꯥꯟꯅꯔꯣꯏ ꯌꯥꯝꯕ
ꯅꯣꯇꯤꯁ ꯊꯣꯛꯂꯛꯇ꯭ꯔꯤ ꯐꯥꯎꯕ ꯌꯥꯒꯤꯔꯣꯏ
ꯖꯨꯒꯥꯂꯤ ꯌꯣꯕꯗꯨꯅꯗꯤ ꯀꯥꯟꯅꯔꯣꯏ ꯄꯨꯟꯁꯤꯗ ꯃꯤ ꯑꯣꯏ
ꯄꯦꯜꯂꯦꯅꯦ ꯍꯦꯃꯇꯝ
ꯃꯌꯥꯝꯗꯒꯤ ꯈꯔ ꯇꯣꯉꯥꯟꯅ ꯇꯧ ꯇꯥꯔꯦ
ꯎꯄꯥꯏ ꯂꯩꯇꯦ ꯅꯦꯕꯣ
ꯀꯩ ꯏꯌꯥꯝꯕ ꯁꯦꯟꯁꯤꯟ ꯅꯣꯏꯅꯤ ꯂꯨꯄꯥ ꯀꯌꯥ ꯐꯪꯉꯦ ꯍꯥꯏꯕ
ꯅꯍꯥꯟꯒꯤ ꯒꯨꯅꯤꯌꯥ ꯇꯧꯕꯗꯨꯗ ꯅꯍꯥꯟ ꯒꯨꯅꯤꯌꯥ ꯇꯧꯕꯗ ꯀꯌꯥꯅꯣ ꯍꯥꯏꯕꯗ ꯃꯔꯤ ꯆꯥꯝꯃꯉꯥ ꯍꯦꯟꯅ ꯍꯥꯏꯕ ꯑꯗꯨꯗ ꯃꯔꯤ ꯃꯔꯤ ꯂꯧꯔꯦ ꯑꯗꯨꯗꯨꯒ ꯉꯔꯥꯡ ꯉꯔꯥꯡ ꯈꯨꯠꯁꯨꯃꯟ ꯊꯥꯗ꯭ꯔꯤ
ꯃꯔꯤꯗꯨꯅ ꯅꯣꯏꯅꯤ ꯌꯦꯅꯗꯨꯔꯕ
ꯎꯝ ꯃꯔꯤꯗꯨꯅ ꯑꯩꯈꯣꯏꯅꯤ ꯌꯦꯟꯅꯗꯣꯏꯕ ꯑꯅꯤ ꯑꯅꯤ
ꯑꯗꯨꯗꯤ ꯌꯥꯔꯦ ꯀꯩꯅꯣ ꯍꯣꯏ ꯇꯧꯔꯁꯤ ꯀꯩꯅꯣ ꯈꯔ ꯀꯩꯅꯣꯝ ꯁꯤ ꯀꯩꯅꯣ
ꯆꯥꯗꯣꯏꯅꯦ ꯆꯥꯗꯣꯏꯅꯦ ꯂꯥꯛꯑꯣꯅꯦ ꯅꯪꯗ ꯂꯥꯛꯑꯣꯅꯦ ꯆꯥꯖꯤꯅꯦ
ꯂꯥꯑꯕꯅꯤ ꯌꯧꯔꯥꯝꯅꯤꯅꯦ ꯄꯇ ꯄꯇ ꯌꯧꯁꯜꯂꯥꯗꯕꯅꯤ
ꯑꯩ ꯂꯥꯛꯇꯕꯁꯦ ꯏꯍꯥꯡ ꯍꯥꯡꯉꯤꯅꯦꯍꯦ
ꯂꯥꯛꯑꯅꯤ ꯂꯥꯛꯑꯅꯤ ꯌꯥꯝ ꯁꯣꯏ ꯌꯧꯔꯛꯑꯅꯤ
ꯍꯣꯏ ꯂꯥꯛꯄꯗ ꯑꯍꯥꯎ ꯑꯊꯨꯝ ꯈ꯭ꯔ ꯌꯥꯝ ꯄꯥꯏꯔꯛꯎ ꯍꯦꯛ ꯂꯩꯖ ꯂꯩꯖꯕ
ꯑꯊꯥꯎ ꯑꯊꯨꯝ ꯍꯥꯏꯗꯤ ꯀꯩꯅꯣ ꯁꯥꯕ ꯌꯦꯜꯂꯣ ꯑꯣꯛꯂꯣ ꯁꯜꯂꯣ
ꯑꯦ ꯍꯥꯎꯕꯨ ꯍꯥꯎꯔꯗꯤ ꯌꯥꯔꯦ ꯑꯩꯈꯣꯏꯗꯤ
ꯀꯣꯕꯦꯔꯒꯤ ꯂꯩꯀꯣꯜꯗꯗꯤ ꯋꯥꯠꯇꯅ ꯂꯩ ꯀꯨꯕꯣꯛ ꯀꯨꯕꯦꯔꯒꯤ ꯂꯩꯥꯏꯀꯣꯜꯗꯗꯤ ꯋꯥꯠꯇ ꯄꯥꯗꯅ ꯂꯩꯍꯦ ꯍꯥꯥ
ꯀꯨꯕꯦꯔꯁꯦ ꯏꯊꯥ ꯊꯥꯖꯗꯦꯕ
ꯀꯥꯏꯗꯩꯅꯣꯍꯦ ꯌꯥꯝ ꯊꯤ ꯂꯩꯍꯦ
ꯚꯥꯏ ꯑꯗꯣ ꯇꯨꯋꯤꯜꯄꯀꯤꯖꯝ ꯀꯝ ꯀꯥꯟ ꯍꯥꯗꯣꯛ ꯀꯅꯦ ꯍꯥꯏꯒꯦ
ꯗꯦꯠ ꯗꯦꯠ ꯀꯌꯥꯗꯅꯣ ꯗꯦꯠ ꯇ꯭ꯋꯦꯟꯇꯤꯒ ꯀꯌꯥꯗꯅꯣ ꯍꯥꯏꯗꯣꯏꯅꯦ ꯍꯥꯏꯕꯅꯦ ꯇ꯭ꯋꯦꯟꯇꯤꯒ ꯐꯣꯔ ꯇ꯭ꯋꯦꯟꯇꯤ ꯇꯨꯔ ꯑ ꯑꯩ
ꯑ ꯑꯗꯨꯗꯤ ꯅꯪ ꯇꯥꯡ ꯀꯌꯥ ꯂꯣꯏꯒꯤꯗꯣ
ꯍꯥꯥ
ꯇꯥꯡ ꯀꯌꯥꯗꯅꯣꯕ ꯂꯣꯏꯒꯤꯕꯗꯣ
ꯇꯥꯔꯤꯛꯇꯨ ꯀꯌꯥꯗꯅꯣ ꯀꯥꯎꯒꯔꯦ ꯗ ꯏꯌꯥꯝ ꯗꯦꯠ ꯐꯣꯔꯇꯤꯟꯗꯔ ꯀꯩꯅꯣ ꯑꯣꯏꯒꯤꯝ
ꯑ
ꯐꯣꯔꯇꯤꯟꯗ ꯑꯣꯏꯒꯨꯝ ꯇꯧ
ꯃꯥꯔꯁ ꯃꯥꯔꯁ ꯃꯥꯔꯁꯇ ꯂꯣꯏꯒꯤꯕ
ꯎꯝ
ꯑꯗꯨꯅꯦ ꯅ ꯊꯥ ꯑꯃ ꯐꯥꯗꯕꯤ ꯍꯥꯏꯗꯣꯔꯛ ꯀꯅꯤ ꯍꯥꯏꯗ꯭ꯔꯥ ꯑꯗ ꯀꯩꯁꯨ ꯀꯩꯁꯨꯁꯨ ꯅꯨꯡꯉꯥꯏꯇꯕꯅꯦꯕ ꯑꯗꯅꯤ ꯣꯞꯣꯣꯞꯇꯨꯅ ꯑꯗꯨꯏ
ꯑꯩꯈꯣꯏꯕꯨꯗꯤ ꯀꯩꯅꯣ ꯂꯣꯏ ꯏꯔꯝꯃꯤ ꯀꯩꯅꯣꯈꯣꯏꯗꯤ ꯐꯨꯜꯃꯥꯔꯛꯅꯦ ꯐꯪꯗꯣꯏꯁꯤ ꯍꯣꯏꯗꯤ ꯄꯣꯖꯤꯁꯟꯅꯤ ꯄꯣꯖꯤꯁꯟ ꯈ ꯄꯣꯖꯤꯁꯟ
ꯎꯝ ꯑꯣꯏꯁꯅꯤ ꯄꯁꯅꯤ ꯑꯩꯉꯣꯟꯗ ꯅꯣꯚꯦꯜ ꯀꯩꯅꯣ ꯂꯥꯏꯔꯤꯛ ꯌꯥꯝ ꯂꯩꯕꯅꯤꯅ ꯍꯟꯗꯛ ꯄꯥꯏ ꯌꯥꯛ ꯌꯥꯅꯤ
ꯑꯗꯀꯥꯏꯒ ꯃꯔꯤ ꯂꯩꯅꯗ꯭ꯔꯦꯗ
ꯑꯦꯁ ꯀꯩꯅꯣ ꯄꯣꯖꯤꯁꯟꯁꯤꯕꯨ ꯂꯥꯛꯀꯦ ꯃ ꯂꯩꯗ ꯍꯥꯏꯁꯤꯕꯨ
ꯑꯩꯣꯏ ꯍꯩꯂꯨꯗ꯭ꯔ ꯍꯥꯏꯕ ꯋꯥꯅꯤꯗ
ꯎꯝ
ꯀꯩꯗꯧꯅꯤꯒꯦ ꯎꯝ ꯂꯣꯏ ꯍꯩꯔꯦ ꯂꯣꯏ ꯈꯪꯉꯦ
ꯁꯥ ꯁꯥ ꯪ ꯍꯪꯀꯥꯟꯗ ꯈꯪꯗꯕꯤ ꯀꯥꯡꯕꯨꯅꯦꯕ
ꯑꯦ ꯈꯪꯉꯦ ꯌꯥꯝ ꯊꯤ ꯈꯪꯉꯦ ꯕꯕꯨꯀꯤꯡ ꯆꯦꯟꯗ꯭ꯔꯕꯣ ꯏꯃ
ꯋꯥꯋꯥꯛꯀꯤꯡ ꯑꯌꯨ ꯑꯣꯏꯁꯤꯦꯟꯗꯦ ꯅꯨꯡꯊꯤꯜ ꯍꯣꯔꯦꯟ ꯄꯨꯡ ꯃꯔꯤ ꯃꯈ꯭ꯥꯏ
ꯋꯥꯋꯥꯛꯀꯤꯡ ꯆꯦꯟꯁꯤꯒ ꯑꯌꯨꯛꯇ ꯆꯦꯟꯁꯤ ꯀꯩꯅꯣ
ꯑꯌꯨꯛꯁꯦ ꯊꯕꯛꯁꯨ ꯆꯠꯅꯕ ꯌꯥꯎꯕꯅꯤꯅ ꯑꯗꯒꯤ ꯅꯨꯃꯤꯗꯥꯡ ꯊꯦꯡꯅ ꯇꯨꯝꯕ ꯌꯥꯎꯅꯕꯅꯤꯅ ꯌꯥꯍꯧꯗ ꯁꯛ ꯇꯥꯏꯉꯅꯤ
ꯊꯦꯡꯉꯁꯨ ꯌꯥꯏ ꯀꯩꯅꯣ ꯋꯥꯛꯀꯤꯡ ꯆꯪꯕꯕꯨ ꯌꯥꯝ ꯉꯝꯗ꯭ꯔꯁꯨ ꯍꯥꯏ ꯀꯩꯅꯣ
ꯑꯁ ꯑꯌꯨꯛꯇꯤ ꯅꯨꯡꯁꯥꯟꯅꯕ ꯂꯩ ꯆꯦꯟꯃꯗꯤ ꯀꯩꯁꯨ ꯐꯠꯇꯦꯅꯦ ꯑꯣꯁꯥ ꯅꯝꯖꯜꯂ ꯆꯦꯜꯂꯗꯤ ꯏꯁꯥꯗꯣ ꯅꯨꯡꯊꯤꯜ ꯆꯦꯕ ꯌꯥꯝ ꯐꯩ
ꯍꯥꯏꯥꯏ ꯕꯨꯛꯇꯗꯤ ꯂꯣꯏ ꯍꯧꯒꯠꯅꯔꯅꯤꯒ
ꯑꯁ ꯀꯥꯏ ꯇꯔꯤꯑꯦ ꯀꯒꯒꯣ ꯅꯛ
ꯑꯌꯨꯛ ꯆꯦꯟꯒꯗꯕꯅꯤꯅꯦ ꯑꯗꯨꯒ ꯅꯨꯡꯗꯥꯡ ꯑꯃ ꯆꯕꯗꯨꯗꯤ ꯑꯩꯈꯣꯏ ꯊꯕꯛ ꯆꯠꯂꯗꯤ ꯌꯥꯔꯣꯏꯅꯦ
ꯍꯥꯡ ꯌꯥꯕꯨꯗꯤ ꯌꯥꯔꯣꯏ ꯑꯌꯨꯛꯇ ꯑꯌꯨꯛꯇ ꯑꯌꯨꯛꯇꯁꯨ ꯑꯃꯨꯛ ꯊꯕꯛ ꯆꯠꯄꯗ ꯑꯃꯨꯛ ꯑꯗꯒꯤ ꯑꯃꯨꯛ ꯍꯜꯂꯛꯄ ꯑꯗꯒꯤ ꯇꯨꯝꯕ ꯊꯦꯡꯕ ꯈꯣꯠꯄ ꯗꯨꯛ ꯇꯁꯤ ꯐꯔꯗꯤ ꯏꯁꯥ ꯁꯣꯛꯂꯛꯀꯗ ꯅꯠꯇꯁꯨ ꯑꯃꯨꯛ
ꯑꯌꯨꯛꯇꯣ ꯄꯨꯡ ꯃꯉꯥ ꯃꯈꯥꯏꯗꯤ ꯌꯥꯔꯕꯝꯃꯦ ꯄꯨꯡ ꯅꯤꯄꯥꯟ ꯇꯣꯝꯃꯤ ꯀꯩꯅꯣ
ꯄꯨꯡ ꯀꯌꯥ ꯇꯨ ꯃꯩ ꯄ ꯄ꯭ꯂꯥꯟ ꯑꯃ ꯑꯣꯏꯅ ꯇꯣꯏꯔꯤꯁꯤꯅ
ꯎꯝ ꯁꯅꯅ ꯇꯣ ꯃꯅꯤ
ꯉꯅ ꯇ ꯄꯨꯡ ꯀꯌꯥ ꯅ ꯋꯥ ꯄ꯭ꯂꯥꯟꯁꯦ
ꯇꯔꯥꯦ
ꯉꯔꯥꯡ ꯆꯥꯛ ꯆ ꯇꯧꯕ ꯄꯨꯡ ꯃꯥꯄꯟ ꯍꯦꯜꯂꯦ ꯑꯗꯨꯒ ꯇꯨꯝꯕꯗ ꯍꯡꯉꯣ ꯒꯦꯝ ꯑꯃꯁ ꯁꯥꯡ ꯂꯩꯁꯜꯂꯛꯗꯒꯤ ꯄꯨꯡ ꯇꯨꯡꯒꯤ ꯌꯥꯔꯛꯇꯕꯩ ꯑꯗꯨꯝ ꯂꯩꯕꯗꯨꯅ ꯄꯨꯡ ꯑꯃꯗꯅꯦ ꯉꯥꯡ ꯇꯨꯝꯃꯤꯁꯦ
ꯑꯥ ꯃꯥꯏꯊꯤ ꯌꯧꯔꯕꯣ
ꯑꯦ ꯂꯤꯖꯦꯟꯗꯤ ꯃꯊꯤ ꯌꯧꯔꯛꯦ ꯄꯞꯖꯤꯗꯤ ꯁꯅꯤꯁꯦ
ꯑꯩ ꯃꯥꯏꯊꯤ ꯑꯝꯇ ꯌꯧꯁꯟꯒꯦ ꯇꯧꯅꯤꯅꯦ ꯅꯨꯡ
ꯑꯦꯁ ꯂꯥꯏꯂ ꯃꯥꯊ ꯀ ꯋꯥꯂ ꯑꯣꯅꯥ
ꯃꯥꯏꯊꯤꯛꯇꯨ ꯌꯧꯔꯒ ꯑꯩꯗꯤ ꯏꯃꯣꯔꯇꯦꯟ ꯌꯧꯗꯣꯏꯅꯤ ꯀꯩꯅꯣ ꯃꯣꯇꯦꯟ ꯇꯥꯟ ꯍꯧꯖꯤꯛ ꯁꯥꯟꯅꯕ ꯐꯣꯟꯁꯦ ꯃꯤꯠ ꯁꯣꯛꯉꯦ ꯇꯧꯅꯩꯗ
ꯏꯁ ꯃꯤꯠ ꯏꯀꯥꯏ ꯁꯣꯛꯇꯗꯤ ꯀꯔꯥꯏ ꯃꯥꯁꯤꯗꯤ
ꯄꯞꯖꯤ ꯑꯣꯏꯁꯨ ꯌꯥꯏꯗ ꯑꯦꯁ ꯃꯥꯁꯇꯔ ꯀ꯭ꯔꯥꯎꯟ ꯀ꯭ꯔꯥꯎꯟ ꯅꯠꯇꯦ ꯀꯪꯀꯔ ꯑ ꯑ ꯌꯥꯗꯦꯅꯦ ꯂꯥꯏꯞꯁꯨ ꯌꯥꯗꯦꯅꯦ ꯊꯥꯗꯨꯁꯨ ꯑꯩꯗꯤ ꯇꯔꯥꯁꯨ ꯂꯩꯔꯝꯃꯦ ꯀꯥ ꯕ꯭ꯔꯥꯗꯣ
ꯍꯥꯎ ꯕꯥꯔꯥ ꯖꯥ ꯖꯥ ꯊꯤꯗꯣꯛꯄꯥꯑꯣꯏꯗꯤ ꯐꯥꯕ
ꯎꯝ ꯑꯩꯒꯤ ꯊꯥ ꯇꯔꯥꯗꯨꯗꯤ ꯑꯗꯨꯝ ꯐꯖꯔꯦꯅꯦ ꯊꯥ ꯇꯔꯥ ꯂꯤꯁꯤꯡ ꯀꯨꯟ ꯏꯃꯩꯃꯥ ꯂꯤꯁꯤꯡ ꯃꯔꯤ ꯊꯤꯔꯝꯃꯤ ꯂꯤꯁꯤꯡ ꯇꯔꯥꯇꯔꯨꯛ ꯋꯥꯠꯂꯤ ꯂꯤꯁꯤꯡ ꯇꯔꯥꯇꯔꯨꯛꯁꯦ ꯊꯥ ꯑꯅꯤꯁꯤꯗ ꯑꯃꯇ ꯉꯝꯅꯕ ꯏꯪꯈꯠꯍꯧꯗꯗꯤ
ꯊꯥ ꯑꯃ ꯊꯕꯛ ꯉꯝꯕ ꯌꯥꯏꯗ ꯊꯥ ꯑꯃ ꯊꯕꯛꯁꯤ ꯂꯦꯞꯇꯅ ꯁꯨꯕꯗ ꯂꯨꯄꯥ ꯂꯤꯁꯤꯡ ꯇꯔꯥꯃꯉꯥ ꯇꯔꯥ ꯈꯔꯗꯤ ꯍꯦꯟꯅ ꯊꯨꯝꯉꯤ
ꯎꯝ ꯑꯅꯤꯗ ꯊꯥ ꯑꯅꯤꯗꯗꯤ ꯑꯩꯅ ꯁꯨꯝ ꯍꯥꯏꯗꯤ ꯑꯩꯒꯤꯁꯨ ꯂꯤꯁꯤꯡ ꯑꯃ ꯆꯥꯝꯃꯉꯥꯁꯨ ꯑꯃꯨꯛ ꯈꯥꯏꯗꯣꯏꯅꯦꯕ ꯂꯤꯁꯤꯡ ꯑꯃ ꯆꯥꯝꯃꯉꯥꯁꯨ ꯑꯃꯨꯛ ꯄꯤꯗꯣꯏꯅꯦ ꯀꯥ ꯕꯥꯔꯥꯒꯤ ꯍꯧꯖꯤꯛ ꯂꯩꯔꯤꯁꯤꯁꯨ ꯒꯥꯅꯖꯤꯠ ꯏꯕꯥꯅꯤ ꯑꯍꯨꯝ ꯄꯤꯗꯣꯏꯅꯦꯕ ꯑꯗꯨꯗꯤ
ꯀꯥꯗꯣ ꯑꯩꯅ ꯍꯪꯅꯤꯡꯕꯗꯤ ꯀꯩꯅꯝ ꯇꯧꯋꯦ ꯍꯥꯏ ꯍꯥꯏꯗꯤ ꯍꯥꯔ ꯇꯨꯝꯃꯦ ꯍꯨꯗ꯭ꯔꯀꯣ
ꯎꯝ
ꯏꯕꯥꯅꯤ ꯂꯩ ꯂꯩꯔ ꯆꯤꯜꯁꯨ ꯆꯤꯜꯂꯅꯤ ꯑꯗꯨꯗꯨꯅ ꯀꯩꯅꯣ ꯐꯥꯃꯨꯡ ꯊꯥꯡꯁꯤꯜꯂ ꯐꯥꯃꯨꯡꯗꯑꯣꯏꯅ ꯇꯨꯝꯃꯅꯤ ꯐꯅꯤ
ꯐꯃꯨꯡ ꯂꯧꯊꯣꯛꯈ꯭ꯔꯗꯕꯅꯦ ꯑꯩ ꯐꯃꯨꯡ ꯂꯧꯊꯣꯛꯈ꯭ꯔꯒꯦ ꯇꯧꯅꯤ ꯀꯩꯗꯧꯗꯣꯏꯅꯣ
ꯍꯣꯏ ꯐꯥꯃꯨꯡ ꯐꯥꯃꯨꯡ ꯑꯃꯗꯗꯤ ꯇꯨꯃꯤꯟꯅꯕꯗꯤ ꯌꯥꯔꯣꯏ ꯑꯗꯨꯅ ꯂꯧꯊꯣꯛꯄ
ꯎꯝ ꯆꯤꯅꯤꯕ ꯐꯥꯃꯨꯡ ꯑꯃꯖꯦ ꯃꯣꯝꯄꯥꯛꯁꯤꯗꯁꯨ ꯄꯥꯛꯄ ꯑꯣꯏꯗꯤ ꯑꯃ ꯐꯩ ꯆꯤꯟꯅꯤ ꯁꯥꯔ ꯀꯥꯟꯁꯤꯗ
ꯁꯕꯥꯕꯨ ꯑꯩꯅ ꯊꯦꯡꯉꯒ ꯊꯣꯡꯅꯥꯎꯒ ꯍꯥꯡꯗꯣꯛ ꯊꯝꯃꯒ ꯊꯅꯝꯃꯤꯅꯦ ꯑꯗꯨꯝ ꯑꯍꯤꯡ ꯊꯦꯡꯉꯀꯥꯟ ꯇꯨꯝꯕ ꯆꯪꯀꯥꯟꯗ ꯐꯦꯟ ꯊꯗ꯭ꯥꯔꯗꯤ ꯇꯨꯝ ꯌꯥꯗꯦ ꯀꯩꯅꯣ ꯐꯩꯖꯨꯝꯀꯥ ꯁꯨꯞ
ꯁꯥꯏ ꯁꯥꯏꯌꯦꯕ ꯇꯨꯝꯕꯗ ꯋꯥꯅꯤꯕ ꯑꯗꯨꯒ ꯑꯅꯤ ꯇꯨꯃꯤꯟꯅꯛꯔꯗꯤ ꯁꯥꯥꯅꯤꯕ
ꯑꯗꯩ ꯑꯃꯨꯛ ꯍꯧꯖꯤꯛꯇꯤ ꯀꯩꯅꯣ ꯌꯧꯗ ꯉꯥꯏꯔꯤ ꯑꯦꯄ꯭ꯔꯤꯜ ꯌꯧꯗ ꯉꯥꯏꯔꯤ
ꯎꯝ
ꯇꯥꯕꯅꯤꯅ ꯇꯣꯉꯥꯟ ꯇꯣꯉꯥꯟ ꯑꯣꯏꯔꯁꯨ
ꯎꯝ
ꯇꯣꯉꯥꯟ ꯇꯣꯉꯥꯟꯕꯕꯨ ꯑꯣꯏꯔꯁꯨ ꯄꯨꯟꯅ ꯊꯥꯖꯜꯂꯒ ꯑꯣꯏꯔꯁꯨ ꯀꯥꯥꯁꯦ ꯑꯝꯇ ꯃꯌꯥꯝ ꯑꯃꯇ ꯁꯦꯡꯗꯣꯛꯇꯦ ꯁꯐꯥꯏꯒꯤ ꯇꯧꯗꯗꯤꯗꯤ ꯌꯥꯔꯔꯣꯏ ꯁꯐꯥꯏꯀꯤ ꯖꯔꯨꯔꯤ ꯑꯣꯏꯔꯦ
ꯁꯨꯗꯣꯛ ꯆꯥꯝꯊꯣꯛ ꯈꯔ ꯑꯣꯗ ꯁꯦꯔꯥꯟ ꯇꯨꯔꯥꯟ ꯌꯥꯝ ꯂꯩꯕꯅꯤ ꯂꯧ
ꯁꯥꯥꯟꯊꯤ ꯂꯩꯍꯦ ꯁꯔꯛꯀꯤꯗꯤ ꯀꯩꯅꯣ ꯗꯣꯖꯟ ꯑꯃ ꯂꯩꯔꯎꯔꯣ
ꯁꯔꯞ ꯑꯦꯛꯁꯦꯜ ꯑꯃꯅ ꯀꯩꯀꯥꯟꯗꯅꯣ
ꯆꯦꯛꯁꯦꯟꯗꯣ ꯑ ꯇꯞꯇ ꯇꯧꯔ ꯂꯣꯏꯔꯦ ꯇꯞꯇ ꯅꯠꯇ꯭ꯔꯦ ꯁꯤꯟꯇꯦꯛꯁ ꯇꯔ ꯀꯩꯅꯣ ꯃ ꯊꯤꯆꯠꯂꯒꯕ
ꯎꯝ
ꯒꯤꯒ꯭ꯌꯥꯁꯁꯤꯕꯨ ꯀꯌꯥꯝ ꯌꯥꯎꯔꯤꯅꯣ ꯈꯪꯗꯦꯅ ꯇꯧꯗꯤ
ꯒ꯭ꯌꯥꯁ ꯅꯪ ꯒ꯭ꯌꯥꯁꯇꯣ ꯅꯣꯏ ꯅꯍꯥꯟ ꯑꯃ ꯃꯊꯛ ꯀꯌꯥꯃꯥꯏꯅ ꯂꯧꯈꯤꯕꯅꯤꯀꯣ ꯎꯝ ꯑꯗꯨ ꯂꯈꯤꯕꯅꯤ ꯑꯃꯕꯨꯗꯤ ꯈꯔ ꯌꯥꯎꯒ ꯑꯗꯨ
ꯀꯩꯅꯣꯁꯨ ꯑꯃ ꯏꯁꯇꯣꯛꯁꯤ ꯌꯥꯝꯅ ꯁꯥꯥꯟꯍꯟꯁꯤꯟꯅ ꯂꯧꯒꯦꯅ ꯇꯧꯅꯤ
ꯒ꯭ꯌꯥꯁꯇꯨꯁꯨ ꯇꯥꯡꯈꯠꯂꯝꯅꯤꯅꯦ ꯇꯧꯔꯤ ꯍꯟꯗꯔ ꯆꯂꯣ
ꯐꯪꯕꯨ ꯐꯪꯗꯦꯕꯨꯨꯡ ꯃꯇꯥꯡ ꯑꯃꯗꯗꯤ ꯂꯩꯔꯒꯦ
ꯅꯍꯥꯟꯋꯥꯣꯏ ꯒ꯭ꯌꯥꯁ ꯊꯥꯕ ꯂꯥꯛꯑꯦ ꯈꯣꯠꯂꯛꯒꯗꯤ ꯍꯥꯏꯅꯔꯝꯕꯅꯤꯅꯦ ꯐꯪꯅꯔꯕ ꯈꯪꯗꯦ
ꯈꯪꯗꯦꯕꯣ
ꯍ ꯀꯗ